ꯍꯜꯂꯣ ꯍꯜꯂꯣ
ꯀꯤꯅꫭ ꯇꯧꯔꯕꯣ
ꯑꯥ ꯇꯥꯔꯦ
ꯆꯥꯛ ꯆꯥꯔꯕꯣ
ꯆꯥꯛ ꯆꯥꯗ꯭ꯔꯦ ꯉꯥ
ꯑꯩꯈꫭꯏ ꯃꯦꯟꯏꯇꯤꯛ ꯀꫭꯏꯕ ꯆꯠꯂꫭ ꯑꯩ ꯑꯩ ꯃꯊꯪ ꯃꯊꯪ ꯀꯣꯏꯊꯔꯨꯔꯦ
ꯇꯦꯗ ꯍꯥꯥ
ꯃꯊꯪ ꯃꯊꯪ ꯀꯣꯏꯊꯔꯨꯔꯦ ꯍꯥꯏꯕ ꯑꯩꯗꯤ ꯉꯁꯤꯗꯤ
ꯀꯣꯏꯕ ꯆꯠꯊꯔꯨꯔꯦ ꯑꯗꯨꯒꯤ ꯀꯣꯏꯕ ꯆꯠꯂꯨꯕ꯭ꯔꯣ ꯅꯣꯏꯁꯨ ꯆꯦ
ꯆꯠꯂꯨꯏ ꯅꯪꯖꯨ ꯆꯠꯂꯨꯕ꯭ꯔꯥ
ꯑꯩꯖꯨ ꯆꯠꯂꯨꯌꯦ
ꯅꯪꯅ ꯀꯥꯏꯗ
ꯅꯝꯕꯣꯜꯗ
ꯅꯣꯏ ꯍꯦꯔꯣꯒ ꯆꯠꯂꯤꯔꯣ
ꯅꯠꯇꯦꯗ ꯑꯩꯈꯣꯏ ꯆꯥ ꯍꯣꯏꯒꯅꯤ ꯀꯥꯡ ꯃꯅꯨꯡꯗ ꯐꯠꯇꯦ ꯍꯥꯏꯕꯅꯤꯀꯣ
ꯎꯅꯁꯤ ꯎꯅꯗꯔꯤꯕꯅꯦ ꯊꯨꯡꯅ ꯊꯨꯡꯅ ꯑꯥ ꯄꯥꯡ ꯎꯅꯗꯦ ꯍꯧꯖꯤꯛꯀꯤꯗꯤ ꯉꯁꯤ ꯋꯥꯔꯤ ꯑꯝꯇ ꯁꯥꯟꯅꯗꯦ ꯀꯥꯡꯅꯤꯅ ꯁꯥꯟꯅꯔꯨꯕ ꯐꯣꯟ ꯇꯧꯕ ꯐꯣꯟ ꯇꯧꯔꯛꯑꯝꯕꯅꯦꯕꯀꯣ
ꯑꯥ
ꯑꯗꯥ ꯋꯥꯔꯤꯕꯨ ꯁꯥꯟꯅꯗ꯭ꯔꯤꯕ ꯈꯪꯗꯦ
ꯑꯥ
ꯅꯪ ꯀꯥꯏ ꯅꯪ ꯀꯅꯥ ꯀꯅꯥ ꯆꯠꯂꯨꯏꯅꯣ ꯆꯥꯛ ꯄꯨ ꯑꯥ ꯀꯩꯅꯣ ꯇꯧꯔꯤꯔꯕ ꯆꯥꯛꯀ ꯄꯨꯔ ꯆꯠꯂꯣꯏꯔꯥ
ꯎꯝ ꯑꯥ ꯆꯥꯛꯀ ꯄꯨꯔꯒ ꯆꯠꯄꯗꯤ ꯅꯠꯇꯦ ꯑꯥ ꯅꯨꯡꯗꯤꯟꯒꯤ ꯑꯃ ꯀ ꯅꯨꯡꯊꯤꯟꯗ ꯀꯣꯏꯔꯨꯕꯅꯤꯗ ꯑꯆꯥꯄꯣꯠ ꯃꯌꯥꯝ ꯆꯥꯔꯨꯕꯅꯤꯗ ꯁꯤꯡꯖꯨ ꯀꯩꯀꯥ ꯄꯨꯔꯒ
ꯑꯗꯨꯏꯗꯤ ꯍꯧꯖꯤꯛꯀꯥꯟꯁꯤ ꯈꯪꯕ꯭ꯔꯥ ꯆꯧꯒꯨꯝꯕ ꯐ꯭ꯔꯥꯏ ꯔꯥꯏꯁ ꯀꯨꯝꯕ ꯆꯥꯅꯤꯡꯗ꯭ꯔꯦꯕ ꯍꯅꯨꯔꯛꯄꯩꯔ ꯈꯪꯗ꯭ꯔꯕ ꯁꯤꯡꯖꯨ ꯀꯥꯡꯒꯧ ꯕꯣꯔꯥꯁꯦ ꯌꯥꯝ ꯄꯥꯝꯕꯗꯣ
ꯎꯝ꯫
ꯑꯗꯨ ꯑꫭꯏꯅ ꯇꯧꯁꯜꯂꯛꯑꯦꯕ ꯑꯩꯗꯤ ꯈꯪꯕ꯭ꯔꯥꯅ
ꯎꯝ
ꯍꯥꯏꯕ ꯍꯥꯏ ꯑꯩ ꯋꯥꯈꯜꯅꯤꯀꯣ ꯑꯩꯅ ꯍꯥꯏꯖꯦ ꯑꯗꯨꯒ ꯑꯥ ꯑꯃ ꯑꯈꫭꯏ ꯑꯥ ꯑꯩꯈꯣꯏ ꯆꯠꯂꯨꯏꯗꯣ ꯀꯩꯅꯣꯗꯅꯦꯕ ꯏꯁꯤꯡꯒꯤꯗꯣ ꯑꯗꯨ ꯆꯠꯂꯨꯔꯦ ꯍꯥꯏꯗꯤ ꯊꯝꯕꯥꯜꯗ ꯀꯔꯤꯝ ꯁꯥꯠꯍꯧꯗꯦ ꯏꯕꯦꯝꯃ ꯊꯝꯕꯥꯜꯅ ꯄꯩꯁꯥꯗꯨꯝ ꯄꯥꯝꯃꯨꯏ ꯅꯪ ꯆꯠꯂꯨꯨꯔꯕꫭ ꯊꯝꯕꯥꯜꯒꯤꯗꫭ
ꯆꯠꯇ꯭ꯔꯤꯌꯦ ꯃꯤ ꯃꯌꯥꯝ ꯍꯦꯛꯅꯕꯩ ꯑꯣꯏꯔꯝꯒꯅꯤꯌꯦ
ꯎꯝ ꯅꯪ ꯀꯔꯝ ꯀꯥꯟꯗꯒꯤ ꯆꯠꯂꯨꯏꯅꯣ
ꯑ ꯀꯩꯅꯣꯒꯤ ꯅꯝꯕꯣꯜꯒꯤ ꯍꯟꯗꯛ ꯑꯅꯧꯕ ꯐꯥꯎꯒꯠꯂꯛꯄ ꯑꯃ ꯇ꯭ꯔꯦꯟꯒ ꯌꯥꯝ ꯂꯩꯕꯗꯣ ꯑꯗꯨꯒꯤꯗ
ꯑꯣ ꯖꯦꯠ ꯇꯣ
ꯑꯥꯟ
ꯅꯨꯡꯉꯥꯏꯕ꯭ꯔꯣ ꯑꯗꯨꯕꯣ
ꯑꯗꯨꯝ
ꯆꯥꯎꯗꯤ ꯆꯥꯎꯗꯦꯕꯀꯣ ꯑꯗꯨ ꯑꯣꯏꯔꯒꯁꯨ ꯑꯗꯨꯝ ꯏꯪꯅ ꯆꯤꯛꯅ ꯐꯝꯃꯒ ꯆꯥꯕ ꯊꯛ ꯄꯤ ꯇꯧꯔꯒ ꯑꯉꯥꯡꯈꯩ ꯁꯥꯟꯅꯍꯟꯕꯩꯗꯤ ꯅꯨꯡꯉꯥꯏꯌꯦ ꯑꯗꯨꯝ
ꯑꯣ ꯑꯍꯟ
ꯃꯤꯖꯦ ꯃꯤ ꯈꯨꯆꯤꯟ ꯑꯃ ꯂꯩꯇ꯭ꯔꯦ ꯅꯣꯏ ꯌꯨꯝ ꯍꯜꯂꯛꯄꯗꯩ ꯀꯝꯃꯥꯏ ꯌꯧꯔꯛꯀꯦ ꯇ꯭ꯔꯥꯐꯤꯛ ꯖꯥꯝꯗꯣ ꯀꯩꯅꯣ
ꯍꯣ ꯍꯣꯏ ꯑꯈꫭꯏꯖꯨ ꯄꯨꯡ ꯇꯔꯦꯠ ꯍꯦꯜꯂꯦ ꯌꯨꯝ ꯌꯧꯔꯛꯄꯗ
ꯑꯗꯨꯅꯦ ꯑꯩꯖꯨ ꯑꯩ ꯉꯁꯥꯏ ꯀꯣꯜ ꯇꯧꯔꯛꯏꯗꯣ ꯑꯩ ꯍꯦꯛ ꯍꯜꯂꯛꯄꯒ ꯐꯤꯔꯣꯜꯕꫭꯛ ꯍꯣꯡꯗꯣꯛꯇ꯭ꯔꯤ
ꯑꯗꯨꯅꯦ ꯑꯗ ꯑꯩꯗꯤ ꯄꯣꯞ ꯇꯥꯔꯕ ꯍꯥꯏꯕꯗꯤ ꯑꯉꯥꯡ ꯅꯨꯕꯤꯁꯨ ꯌꯥꯎꯕꯅꯤꯅꯅꯦ ꯃꯊꯪ ꯃꯊꯪ ꯂꯣꯏꯁꯟꯗꯗꯤ ꯌꯥꯔꯣꯏꯗꯅ ꯑꯈꯣꯏꯗꯤ
ꯎꯝ
ꯑꯩꯗꯤ ꯐꯤꯕꯝ ꯑꯃ ꯇꯥꯗ꯭ꯔꯕ ꯑꯗꯨꯒ ꯅꯪ ꯇꯧꯔꯛꯇ꯭ꯔꯤꯉꯩ ꯃꯃꯥꯡ ꯑ ꯃꯃꯥꯡ ꯑꯣꯏꯕꯨ ꯑꯣꯏꯔꯝꯃꯔꯣꯏꯗ ꯑꯈꫭꯏ ꯇꯧꯔꯛꯑꯝꯃꯦꯕ ꯋꯥꯁꯨ ꯋꯥꯕꯗꯣ ꯈꯪꯕ꯭ꯔ ꯇꯥꯗꯦ ꯆꯤꯡꯈꯠꯇ ꯉꯝꯗ꯭ꯔ ꯀꯥꯟꯖꯤꯗ ꯑꯆꯥꯥꯄꯣꯠ ꯆꯥꯕ ꯆꯠꯂꯨꯏꯅꯦꯕ ꯅꯣꯏꯗꯣ ꯀꯗꯧꯔꯒꯦ
ꯆꯥꯛ ꯆꯥꯔꯕꯕ
ꯆꯥꯛ ꯆꯥꯔꯦ ꯅꯪ ꯆꯥꯔꯕ ꯍꯥꯏꯕꯗꯤ ꯑꯈꯣꯏ ꯉꯁꯤꯁꯦ ꯀꯩꯁꯨ ꯌꯥꯝ ꯆꯥꯔꯛꯄ ꯑꯣꯏꯗꯦꯕꯀꯣ
ꯑꯣ
ꯍꯨꯏ ꯍꯣꯏ ꯕꯣꯔꯥ ꯂꯨꯄꯥ ꯌꯥꯡꯈꯩ ꯍꯨꯝꯐꯨꯒꯤ ꯒꯥꯔꯤ ꯃꯅꯨꯡꯗꯕꯨꯗꯤ ꯆꯥꯏ ꯑꯗꫭ ꯗꯨꯝ ꯆꯥ
ꯃꯣꯏ ꯃꯅꯨꯡꯒꯤꯅꯦ ꯈꯪꯉꯕ꯭ꯔꯥ ꯃꯅꯨꯡꯗ ꯌꯣꯟꯕ ꯐ꯭ꯔꯥꯏ ꯔꯥꯏꯁ ꯀꯩꯀꯥ ꯃꯦꯀ꯭ꯔꯣꯅꯤ ꯀꯩꯀꯥꯗꯣ ꯑꯃ ꯃꯅꯨꯡꯗ ꯌꯣꯜꯂꯦ ꯀꯥꯏꯅꯒ ꯑꯃ ꯗꯕꯜꯗ ꯇꯥꯡꯕ ꯍꯥꯏꯕꯝ ꯂꯩꯗꯅ ꯆꯅꯤ ꯌꯥꯡꯈꯩ ꯆꯍꯨꯝꯒ ꯄꯤꯕꯤꯗꯣ
ꯎꯝ ꯎꯝ
ꯑꯗꯨ ꯇꯧꯗꯦ ꯍꯥꯏꯕ ꯂꯨꯄꯥ ꯆꯥꯝ ꯌꯥꯡꯈꯩꯈꯛ ꯄꯤ ꯍꯥꯏꯕ ꯑꯗꯨ ꯍꯥꯎꯁꯨ ꯈꯨꯍꯥꯎ ꯑꯃ
ꯍꯥꯎꯕ꯭ꯔꯕ
ꯑ ꯍꯥꯎꯋꯦ ꯑꯃ ꯃꯁꯛꯀꯗꯤ ꯍꯥꯎꯔꯣꯏꯗꯕ ꯃꯁꯛ ꯃꯥꯜꯂꯦꯕꯀꯣ ꯑꯗꯨꯒ ꯑꯃ ꯀꯩ ꯍꯥꯏꯅꯤ ꯃꯍꯥꯎ ꯌꯥꯝ ꯂꯩꯕꯗꯣ ꯃꯦꯀ꯭ꯔꯣꯅꯤꯗꯨꯁꯨ ꯌꯥꯝ ꯍꯥꯎꯋꯦ ꯑꯗꯨꯒꯅꯦ ꯀꯩꯅꯣꯗꯨꯁꯨ ꯍꯥꯎꯋꯦ ꯐ꯭ꯔꯥꯏ ꯔꯥꯏꯁꯇꯨꯖꯨ ꯌꯥꯝ ꯍꯥꯎꯋꯦ
ꯑꯗꯨꯗꯤ ꯌꯥꯝ ꯇꯥꯡꯕꯅꯤ
ꯎꯝ ꯑꯗꯣ ꯆꯥꯝꯌꯥꯡꯈꯩꯗꯨꯗꯤ ꯑꯗꯨꯝ ꯃꯅꯨꯡꯗ ꯌꯣꯟꯕ ꯄꯣꯠꯇ ꯆꯥꯝꯌꯥꯡꯈꯩ ꯍꯥꯏꯖꯤꯗꯤ ꯍꯣꯡꯉꯗ꯭ꯔꯅꯦ
ꯍꯣꯡꯉꯦ ꯍꯥꯏꯕꯗꯤ ꯍꯧꯖꯤꯛꯇꯤ ꯆꯪꯕꯨ ꯆꯪꯉꯗꯤ ꯏꯕꯦꯝꯃ ꯆꯅꯤ ꯉꯥꯇꯅꯦ
ꯑꯧ ꯆꯅꯤ ꯉꯥꯇꯅꯦꯕ ꯑꯗꯨꯗ ꯑꯗꯨꯃꯥꯏ ꯄꯤ ꯂꯩꯔꯝꯃꯦ ꯑꯗꯨꯒ ꯆꯥꯔꯛꯑꯦ ꯑꯗꯨꯒ ꯌꯥꯝ ꯍꯥꯎ ꯋꯥꯅꯦ ꯃꯁꯛꯀꯗꯤꯀꯣ ꯃꯆꯨꯒꯗꯣ ꯍꯥꯎꯗꯧ ꯃꯥꯟꯗꯦꯕꯀꯣ ꯑꯗꯨꯒ ꯌꯥꯝ ꯍꯥꯎ ꯂꯩꯔꯝꯃꯦ ꯃꯣꯏꯒꯤꯗꯣ
ꯑꯩꯗꯤ ꯍꯧꯖꯤꯛꯀꯥꯟ ꯑꯇꯩ ꯆꯥꯅꯤꯡꯗꯦ ꯁꯤꯡꯖꯨꯒꯨꯝꯕ
ꯎꯝ ꯁꯤꯡꯖꯨꯅꯅꯦ ꯑꯩꯈꯣꯏ ꯁꯤꯗꯒꯤ ꯑꯃ ꯁꯤꯡꯖꯨ ꯍꯦꯛ ꯍꯦꯛ ꯂꯩꯕ ꯂꯥꯛꯄꯗꯣ ꯅꯣꯏꯅ
ꯎꯝ ꯎꯝ
ꯑꯈꯣꯏ ꯂꯩꯀꯥꯏꯗꯣ ꯑꯗꯨ ꯃꯉꯣꯟꯗꯒꯤ ꯂꯩꯔꯒ ꯄꯨꯔꯦ
ꯑꯗꯨ ꯍꯥꯎꯋꯦ
ꯎꯝ ꯍꯥꯎꯕꯅꯦ ꯃꯥꯏꯗꯣ ꯑꯗꯨꯝ ꯂꯝꯗꯣ ꯂꯥꯞ ꯂꯥꯞꯅ ꯂꯣꯏ ꯂꯩ ꯂꯥꯛꯄꯅꯦ ꯍꯥꯏꯕ ꯃꯥꯗꯣ
ꯑꯗꯣ ꯀꯩꯅꯣ ꯇꯧꯕ꯭ꯔꯕ ꯃꯥꯗꯣ ꯀꯌꯥꯝ ꯀꯨꯏꯔꯒꯦꯕ ꯁꯤꯡꯖꯨ ꯌꯣꯟꯕ
ꯀꯨꯏꯔꯦ ꯑꯗꯨꯗꯣ ꯃꯤ ꯂꯣꯏ ꯈꯪꯕꯅꯦ ꯃꯥ ꯁꯤꯡꯖꯨ ꯌꯣꯜꯂꯛꯏꯖꯦ ꯑꯩꯅ ꯍꯦꯛ ꯈꯪꯉꯛꯄꯗꯩ ꯌꯣꯜꯂꯛꯑꯝꯃꯦ ꯍꯥꯏꯗꯤ ꯑꯩꯅ ꯒ꯭ꯌꯥꯟ ꯇꯥꯔꯛꯄꯗꯩ ꯌꯣꯜꯂꯛꯑꯕꯅꯦ
ꯅꯪꯅ ꯒ꯭ꯌꯥꯟ ꯇꯥꯔꯛꯄꯗ ꯌꯣꯂꯛꯑꯦ
ꯑꯥ ꯌꯣꯜꯂꯛꯑꯦ ꯍꯥꯏꯕꯗꯤ ꯑꯩꯅ ꯒ꯭ꯌꯥꯟ ꯇꯥꯔꯛꯄꯗꯅꯦ ꯃꯥꯖꯦ ꯁꯤꯡꯖꯨ ꯌꯣꯜꯂꯒ ꯑꯗꯨꯝ ꯂꯩꯔꯝꯃꯦꯕ ꯍꯥꯏꯗꯤ ꯑꯩꯅ ꯑꯩꯅ ꯑꯩ ꯄꯣꯛꯇ꯭ꯔꯤꯉꯩꯗꯩꯩ ꯑꯗꯨꯝ ꯌꯣꯜꯂꯛꯄꯒ ꯃꯥꯟꯅꯗ꯭ꯔꯣ ꯑꯗꯨꯗꯤ
ꯉꯁꯤ ꯉꯔꯥꯡꯒꯤ ꯋꯥꯔꯤ ꯅꯠꯇꯦꯕ
ꯅꯠꯇꯦꯕ ꯍꯥꯏꯗꯤ ꯑꯩꯅ ꯁꯤꯡꯖꯨꯒ ꯆꯥꯕ ꯍꯧꯔꯛꯑꯒ ꯒ꯭ꯌꯥꯟ ꯇꯥꯔꯛꯄꯗꯨꯗ ꯃꯛ ꯃꯥ ꯗꯨꯝ ꯌꯣꯜꯂꯒ ꯂꯩꯔꯝꯃꯦꯕ
ꯎꯝ ꯉꯁꯤ ꯉꯔꯥꯡꯒꯤ ꯋꯥꯔꯤ ꯅꯥꯠꯇꯦꯀꯣ ꯑꯗꯣ ꯁꯤꯡꯖꯨꯗꯣ ꯍꯥꯎꯖꯨ ꯗꯣ ꯍꯥꯎꯋꯦ ꯍꯥꯏꯕ ꯑꯩꯅ ꯗꯤ
ꯎꯝ
ꯑꯩꯅꯕꯨꯗꯤ ꯏꯃꯥꯟꯅꯕꯤꯅꯦ ꯐꯅꯌꯥꯝ ꯄꯨꯠꯁꯜꯂꯕꯅꯦꯕ ꯁꯤꯡꯖꯨ
ꯑꯗꯨ ꯃꯐꯝꯗꯨꯔ
ꯎꯝ ꯑꯈꯣꯏ ꯄꯨꯄꯨ ꯑꯣꯏꯔꯣꯝ ꯃꯤ ꯑꯃ ꯈꯪ ꯉꯦ ꯑꯗꯩ ꯀꯩꯅꯣ ꯂꯣꯏ ꯈꯪ ꯕꯗꯣ ꯑꯗꯨꯃꯥꯏ ꯈꯪꯅꯔꯦ ꯑꯗꯒꯤ ꯑꯥ ꯗꯒꯤ ꯃꯣꯏꯅ ꯑꯃꯨꯛ ꯃꯤ ꯑꯃꯃꯨꯛ ꯄꯨꯁꯟꯅꯔꯛꯑꯦ ꯋꯥꯔꯤꯕꯣꯕꯥ
ꯎꯝ ꯍꯍꯥ
ꯑꯗꯨꯅꯥ ꯗꯨꯝ ꯈꯪꯗꯦꯗ ꯑꯗꯨꯒ ꯑꯃ ꯀꯩꯅꯣꯗꯨꯖꯨ ꯍꯥꯎꯕꯅꯦ ꯑ ꯑꯃꯅ ꯂꯩꯕ ꯑꯃ ꯍꯥꯎꯕꯗꯣ ꯍꯥꯅꯨꯕꯤ ꯑꯃꯥ ꯂꯩꯕꯗꯣ ꯑꯗꯨꯖꯨ ꯍꯥꯎꯕꯅꯦꯕꯥ ꯅꯦ ꯊꯣꯏꯗꯤꯡ ꯕꯦꯁꯣꯟꯒꯤ ꯊꯕꯛ ꯅꯤꯅ ꯑꯃꯥ ꯍꯦꯛꯇꯥ ꯍꯦꯜꯂꯛꯑꯦ ꯍꯥꯏꯕ ꯅꯣꯏꯔꯣꯝꯒꯤꯗꯨ ꯅ ꯑꯗꯨꯒ ꯍꯥꯎꯒ꯭ꯔꯣꯟꯒꯤꯗꯨꯖꯨ ꯍꯥꯎꯋꯦ ꯑꯥ ꯅꯪ ꯇꯍꯧꯕ꯭ꯔꯥ ꯇꯍꯧꯗꯕ꯭ꯔꯥ ꯍꯥꯎꯒ꯭ꯔꯣꯟꯒꯤꯗꯣ ꯇꯥꯍꯧꯗꯕ꯭ꯔꯥ
ꯇꯦ ꯅꯪꯍꯧꯗꯦ ꯍꯥꯎꯒ꯭ꯔꯥꯎꯟꯒꯤꯗꯣ
ꯑꯗꯨ ꯍꯥꯎꯕꯅꯦ ꯍꯥꯎꯕꯅꯦ ꯍꯥꯏꯕꯗꯤ ꯁꯤꯡꯖꯨꯗꯣ ꯃꯤꯃꯤꯕꯨꯗꯤ ꯑꯣꯏꯔꯒꯁꯨ ꯌꯥꯝꯅ ꯃꯍꯥꯎ ꯑꯃ ꯐꯪꯕꯗꯣ ꯃꯍꯥꯎ ꯑꯃ ꯀꯩꯅꯣ ꯑꯣꯏꯕꯗꯣ ꯑꯗꯨ ꯌꯥꯝ ꯍꯥꯎꯕꯅꯦꯕ ꯈꯪꯕ꯭ꯔꯥ ꯑꯗꯨꯕꯨꯅꯦ ꯀꯩꯅꯣꯍꯦ ꯇꯧꯕ ꯅꯨꯉꯥꯏꯕꯗꯤ ꯀꯨꯏꯅ ꯉꯥꯏꯕ ꯍꯥꯏꯕꯗꯤ ꯈꯤꯇꯪ ꯆꯥꯗꯤ ꯐꯕ ꯑꯇꯣꯞꯄ ꯃꯌꯥꯝ ꯆꯗ ꯑꯩꯈꯣꯏꯅ ꯀꯩꯅꯣꯅꯤ ꯀꯩꯅ ꯑꯃ ꯄꯔ ꯄ꯭ꯂꯦꯠꯇ ꯂꯨꯄꯥ ꯌꯥꯡꯈꯩ ꯌꯥꯡꯈꯩ ꯄꯤꯔꯤꯅꯦ ꯍꯥꯏꯗꯤ
ꯑꯗꯨ ꯑꯩꯈꯣꯏ ꯍꯧꯖꯤꯛꯀꯤ ꯃꯐꯝꯗꯨꯖꯨꯅꯦ ꯃꯥꯖꯦ ꯑꯃ ꯅꯨꯡꯇꯤꯒꯤ ꯃꯥꯗꯣ ꯑꯩꯈꯣꯏꯗ ꯍꯦꯛ ꯍꯦꯛ ꯀꯩꯅꯣ ꯂꯩꯌꯦꯕ ꯕꯦꯁꯣꯟ ꯑꯗꯣ ꯅꯨꯡ ꯇꯤꯒꯤꯅꯦ ꯃꯥ ꯂꯩꯔꯤꯖꯦ ꯀꯦ ꯖꯤ ꯃꯈꯥꯏ ꯅꯠꯇ꯭ꯔꯒ ꯀꯦꯖꯤ ꯑꯃ
ꯅꯨꯡꯇꯤꯒꯤ ꯕꯦꯁꯣꯟ ꯂꯩꯔꯤꯁꯦ
ꯍꯣꯏ ꯅꯨꯡꯇꯤ ꯕꯦꯁꯣꯟ ꯂꯩ ꯍꯥꯏꯕ ꯑꯗꯨꯅ ꯇꯥꯛꯄꯗꯤ ꯃꯥ ꯌꯥꯝ ꯊꯤꯅ ꯁꯤꯠꯂꯦ ꯍꯥꯏꯕ ꯅꯠꯇ꯭ꯔꯣ
ꯍꯣꯏ ꯑꯗꯨ ꯃꯣꯏ ꯌꯥꯝ ꯆꯤꯜꯂꯤꯀꯣ ꯌꯨꯝ ꯄꯔꯦꯡꯗ ꯑꯣꯏꯕ ꯑꯗꯥꯏꯗꯨꯖꯨ
ꯎꯝ ꯑꯗꯣ ꯍꯥꯏꯗꯤ ꯃꯣꯏꯒꯤ ꯆꯪꯐꯝꯉꯩꯗꯣ ꯃꯣꯠꯆꯔꯁꯨ ꯃꯣꯏ ꯏꯃꯨꯡꯗꯨꯗꯤ ꯌꯥꯝ ꯅꯥꯟꯕꯅꯦꯕ
ꯍꯥꯏꯗꯤ ꯆꯥꯛꯈꯨꯝꯒꯗꯣ ꯑꯗꯨꯝ ꯅꯥꯟꯅ ꯇꯅꯥꯟ ꯇꯅꯥꯟ ꯇꯧꯖꯗ꯭ꯔꯅꯦ ꯃꯥ ꯍꯥ
ꯅꯪꯗꯤ ꯃꯣꯏꯗ
ꯑꯥ ꯂꯥꯛꯑꯦ ꯑꯗꯨꯝ ꯑꯩꯖꯨ
ꯃꯣꯏ ꯃꯨꯡꯗꯣ ꯌꯥꯝ ꯅꯥꯜꯂꯦ
ꯅꯥꯟꯕꯅꯦ
ꯃꯣꯏꯒꯤ ꯀꯩꯅꯣ ꯂꯩꯕ ꯃꯥꯜꯂꯦ ꯃꯧꯁꯨ ꯂꯩꯕ ꯃꯥꯜꯂꯦ
ꯑꯥ ꯃꯧꯁꯨ ꯂꯩꯕꯅꯦ ꯃꯧ ꯑꯃ ꯑꯄꯤꯛꯄꯤ ꯑꯃ ꯂꯩꯕꯅꯦꯕ ꯑꯗꯨꯅꯑꯗꯨꯝ ꯈꯪꯗꯦ ꯍꯅꯨꯕꯤꯗꯨꯁꯨ ꯃꯁꯥ ꯑꯗꯨꯝ ꯅꯥꯟꯕꯅꯦ ꯑꯗꯨꯗꯨꯅ ꯆꯥꯕꯗ ꯑꯃ ꯍꯪꯒꯣꯏꯕꯗꯣ ꯑꯣꯏꯗꯕꯅꯦꯕ ꯍꯜꯂꯣ ꯇꯥꯕ꯭ꯔꯣ ꯍꯜꯂꯣ